ꯎꯝ
ꯑꯣ
ꯎꯝ ꯎꯝ ꯅꯪꯗꯣ ꯀꯩꯅꯣꯃꯥ ꯍꯪꯪꯪꯒ‌ꯦ ꯎꯝ ꯅꯪ ꯅꯨꯄꯤ ꯀꯣꯏꯅꯥꯕ ꯂꯩꯔꯕ꯭ꯔꯣ
ꯑꯁ ꯂꯩꯇꯦꯔ
ꯎꯝ ꯊꯦꯡꯀ ꯀꯣꯏ ꯅ
ꯍꯥꯟꯅ ꯀꯣꯏꯔꯝꯃꯦ ꯇꯣꯛꯅꯈ꯭ꯔꯦ
ꯀꯒꯤꯗꯣ ꯅꯕꯅꯣ ꯀꯨꯏꯅ ꯅꯨꯡꯁꯤꯅꯕ ꯌꯥꯗꯕ꯭ꯔꯣ
ꯑꯁ ꯀꯨꯏꯃꯟꯕꯒꯤꯅꯦ ꯇꯣꯛꯅꯔꯤꯁꯦ
ꯎꯝ
ꯆꯍꯤ ꯆꯍꯤ ꯃꯉꯥꯅꯦ ꯀꯣꯏꯅꯔꯤꯗꯣ ꯍꯥꯏꯅ
ꯑꯣ ꯑ ꯀ ꯇꯣꯛꯅꯕ
ꯍꯣꯏ
ꯍ‌ꯣꯏ ꯉꯥꯏꯔ‌ꯦ ꯀꯧꯕ ꯉꯝꯕ꯭ꯔꯣ ꯅꯪ
ꯊꯥ ꯃꯉꯥ ꯁꯨꯔꯦ
ꯊꯥ ꯃꯉꯥ ꯍꯥꯏꯕ
ꯊꯥ ꯃꯉꯥ ꯁꯨꯔꯦꯕ ꯇꯣꯛꯅꯕꯗꯣ
ꯑꯣ ꯑꯣ ꯀꯣꯏꯅꯕꯗꯤ ꯆꯍꯤ ꯃꯉꯥ
ꯀꯧꯈꯔ‌ꯦ ꯇ꯭ꯋꯦꯟꯇꯤ ꯋꯥꯟꯗ ꯇ꯭ꯋꯦꯟꯇꯤ ꯋꯥꯟꯗ ꯈꯔ ꯌꯥꯝ ꯍꯧꯕ ꯑꯗꯨꯒ ꯗꯤꯁ ꯏꯌꯥꯔ ꯎꯝ ꯀꯩꯅꯣꯗ ꯍꯥꯏꯌ‌ꯦ ꯗꯤꯁ ꯏꯌꯥꯔ ꯀꯩꯅꯣꯗ ꯂꯣꯏꯕ ꯑꯦ ꯑꯥ ꯐꯦꯕꯋꯥꯔꯤꯗ
ꯎꯝ ꯂꯣꯏꯔꯕꯅꯤꯅ ꯎꯅꯁꯤꯗ ꯑꯃꯨꯛꯒ ꯀꯣꯏꯅꯕ ꯌꯥꯗꯕ꯭ꯔꯣ
ꯌꯥꯗꯕꯒꯤꯅꯤꯅꯦ ꯇꯧꯔꯤꯗꯣ
ꯎꯝ ꯃꯥꯕꯨ ꯑꯃꯨꯛ ꯍꯥꯏꯔꯅ ꯑꯩꯈ‌ꯣꯏꯅ ꯍꯥꯏꯔꯤꯁꯦ ꯍꯥꯏꯅ
ꯇꯜꯂ‌ꯦꯗ
ꯀꯩꯒꯤꯅ‌ꯣ
ꯍꯥ ꯀꯔꯤꯁꯨ ꯇꯧꯗꯦꯗ ꯑꯗꯨꯝ ꯈꯔ ꯇꯟꯈ꯭ꯔꯕ ꯑꯩꯗꯣ
ꯑꯣ ꯅꯨꯡꯉꯥꯏꯇ‌ꯦꯅ‌ꯦ ꯎꯝ ꯑꯣ ꯃꯣꯏ ꯏꯃꯨꯡꯁꯤꯡꯅ ꯌꯥꯗꯕꯒꯤꯗꯨꯔꯣ
ꯎꯝ ꯑꯩꯈ‌ꯣꯏ ꯑꯩꯁꯨ ꯈꯔ ꯈꯔꯇꯪ ꯇꯟꯈ꯭ꯔꯕꯅꯤꯗ
ꯑꯣ
ꯑꯗꯨꯒꯤ ꯍꯥꯏꯕꯗꯤ ꯏꯪꯉꯗꯔ‌ꯣ ꯏꯃꯨꯡꯁꯤꯡꯁꯨ ꯌꯥꯗꯕ ꯑꯗꯨꯗꯤ ꯑ ꯇꯟꯕꯒꯤ ꯇꯣꯛꯈ꯭ꯔꯕ
ꯑꯗꯣ ꯅꯪꯗꯤ ꯐꯖꯅ ꯀꯥꯞꯂꯝꯒꯅꯤꯀꯣ
ꯑꯁ ꯍꯧꯖꯤꯛ ꯐꯥꯎ ꯑꯗꯨꯝ ꯅꯤꯡꯁꯤꯡꯉꯒ ꯂꯩꯌꯦꯍꯦ
ꯑꯣ ꯅꯤꯡꯁꯤꯡꯗꯔꯗꯤ ꯀꯨꯏꯅ ꯅꯨꯡꯁꯤꯔꯛꯄꯅꯤꯅ ꯅꯤꯡꯁꯤꯡꯕ ꯇꯥꯕꯅꯤꯅ ꯍꯨꯝ ꯅꯨꯄꯤ ꯑꯚꯥꯎ ꯀꯣꯏꯅꯤꯡꯕ ꯐꯥꯎꯔ ꯑꯃꯔ ꯅꯗꯣ
ꯍꯥꯎꯗ꯭ꯔꯦꯅ
ꯎꯝ ꯑꯗꯣ ꯅꯪꯒꯤ ꯎ ꯏꯃꯨꯡꯁꯤꯡꯅꯅꯦ ꯑꯗꯣꯅ ꯄꯤꯕ ꯄꯥꯝꯕ꯭ꯔꯥ
ꯍꯥ
ꯈꯪꯗꯦꯗ ꯄꯥꯝꯕ꯭ꯔꯥ ꯄꯥꯝꯗꯕ꯭ꯔꯥ
ꯎꯝ ꯆꯦꯡꯈꯨꯔꯅ ꯂꯧꯔꯒ ꯅꯨꯄꯥ ꯊꯣꯛꯂꯒ
ꯅꯪ ꯀꯔꯤ ꯊꯧꯔꯥꯡ ꯇꯧꯕꯤꯒꯦꯔꯥ
ꯑꯥ
ꯇꯝꯄꯥꯛꯇ ꯂꯩꯕꯅꯤꯅ ꯒꯥꯔꯤ ꯊꯧꯔꯥꯡ ꯇꯧꯕꯤꯌꯣꯅ
ꯎꯝ ꯑꯩꯈꯣꯏ ꯕꯕꯥꯒꯤ ꯑꯗꯨꯗꯤ ꯂꯣꯟ ꯂꯣꯟꯅ ꯄꯨꯔꯛꯀꯦ
ꯎꯝ ꯍꯣꯏ ꯅꯪ ꯗ꯭ꯔꯥꯏꯚꯔ ꯇꯧꯔꯛꯑꯣ
ꯑꯥ ꯇꯧꯔꯒ‌ꯦ ꯇꯧꯔꯒ‌ꯦ ꯑꯩꯈꯣꯏ ꯑꯍꯨꯝ ꯁꯤꯃꯤꯟꯅꯔꯦ ꯅꯪꯒꯤ ꯅꯨꯄꯤꯒ
ꯅꯨꯄꯤ ꯑꯅꯤ ꯑꯃꯀꯥ ꯆꯦꯟꯗꯅꯀꯣ
ꯎꯝ
ꯀꯔꯝꯕꯅꯣ ꯀꯩꯅ ꯈꯪꯗꯕꯤ ꯀꯔꯝꯕꯅꯣ ꯀꯩ ꯈꯪ ꯈꯪꯗꯕꯤꯗ ꯑꯃꯨꯛꯀ ꯂꯩꯗꯅꯀꯣ
ꯅꯪꯅ ꯑꯍꯟ ꯇꯧꯕꯤꯒꯅꯤ
ꯅꯪꯅ ꯍꯟꯗꯣꯛꯄꯤꯒꯦ ꯍꯥꯏꯕ
ꯑꯦ ꯑꯗꯨ ꯈꯟꯅꯕ ꯌꯥꯕ ꯋꯥꯔꯤꯅꯦ
ꯎꯝ ꯑꯗ ꯅꯅꯅꯤꯒ ꯂꯚ ꯁꯇꯣꯔꯤ ꯏꯗꯔ ꯅ
ꯑꯁ ꯅꯪ ꯄꯤ ꯇꯥꯒꯅꯤꯗ
ꯇꯥꯔꯣꯏꯌꯦꯦ ꯂꯩꯔꯥꯛꯑꯣ
ꯍꯌꯦꯡ ꯍꯌꯦꯡ ꯂꯤꯕꯤꯒꯦ ꯉꯁꯤꯗꯤ ꯂꯤꯕ ꯅꯨꯡꯉꯥꯏꯔꯔꯣꯏꯗ
ꯏꯗꯎꯔꯒ
ꯀꯔꯤꯁꯨ ꯇꯧꯗꯦꯗ ꯉꯁꯤꯁꯦꯕ ꯅꯨꯡꯉꯥꯏꯔ ꯍꯌꯦꯡ ꯑꯩꯉꯣꯟꯗ ꯇꯧꯔꯛꯄ ꯀꯥꯟꯗ ꯑꯗꯨꯝ ꯂꯤꯕꯤꯒꯦ ꯉꯁꯤꯗꯤ ꯅꯨꯡꯉꯥꯏꯔꯣꯏꯕ
ꯎꯝ ꯍꯥꯏꯗꯤ ꯑꯗꯨꯝ ꯇꯧꯔꯛꯀꯅꯤ
ꯇꯧꯔꯛꯑꯣ ꯀꯥꯏꯗꯦꯗ ꯅꯪ ꯑꯅꯧꯕꯔꯥ
ꯎꯝ ꯌꯥꯎ ꯋꯥꯅꯦ ꯅꯪꯒ ꯋꯥꯔꯤ ꯁꯥꯕ ꯅꯨꯡꯉꯥꯏꯅꯦ
ꯃꯤ ꯂꯣꯏꯔꯁꯨ ꯅꯨꯡꯉꯥꯏꯌꯦꯕꯀꯣ
ꯎꯝ
ꯑꯗꯨꯑꯣꯏꯔꯁꯨ ꯌꯥꯗꯕꯅꯤꯅ ꯎꯝ
ꯍꯣꯏ
ꯎꯝ ꯑꯗꯗꯦ
ꯎꯝ ꯍꯌꯦꯡ ꯇꯧꯔꯛꯑꯣ ꯍꯌꯦꯡ ꯇꯧꯔꯛꯑꯒ ꯍꯌꯦꯡꯂ ꯗꯤꯕꯤꯒꯦ ꯑꯗꯨꯒꯤ ꯋꯥꯔꯤꯗꯨꯗꯤ
ꯎꯝ
ꯉꯁꯤꯗꯤ ꯈꯔ ꯃꯇꯥꯡ ꯆꯥꯗ꯭ꯔꯕ ꯑꯗꯨ
ꯑꯣꯝ ꯑꯩꯒꯤ ꯑꯩꯒꯤꯕꯤꯒꯦ ꯑꯩꯒꯤ ꯑꯩꯈꯣꯏ ꯑ ꯅꯤ ꯊꯦꯡꯅꯕꯁꯦ ꯁꯔꯣꯗ ꯊꯦꯡꯅꯕ ꯕꯖꯥꯔ ꯑꯗꯨ ꯋꯥꯏꯗ
ꯑꯣ ꯑꯗꯨꯃꯇꯪꯒꯤ
ꯎꯝ ꯈꯪꯗꯦ ꯈꯪꯅꯈ꯭ꯔꯕꯅꯦꯕꯀꯣ ꯁ꯭ꯀꯨꯜꯗꯣ ꯃꯥꯟꯅꯩꯌꯦꯕꯀꯣ
ꯑꯣ
ꯑꯗꯣ ꯕꯖꯥꯔꯗꯁꯨ ꯑꯗꯨꯝ ꯊꯦꯡꯅꯌꯦꯕꯀꯣ ꯑꯗꯣ
ꯑ
ꯅꯨꯡꯁꯤꯌꯦ ꯍꯥꯏꯌꯦ ꯑꯩꯁꯨ ꯍꯣꯏ ꯍꯥꯏ ꯎꯝ
ꯑꯁ ꯂꯣꯏꯔꯦꯍꯦ
ꯎꯝ
ꯂꯞ ꯏꯁ ꯕ꯭ꯂꯥꯏꯟ ꯍꯥꯏꯕꯗꯣ ꯅꯣꯏ ꯑꯅꯤꯒꯤꯗꯨꯗꯤ
ꯃꯥꯅꯤ ꯃꯥꯗꯣ ꯑꯣ ꯑꯝ ꯑꯥꯗ ꯀꯥꯔꯝꯕꯅꯦꯕꯀꯣ
ꯑꯣ
ꯑꯗꯨ ꯃꯥꯗꯣ ꯑꯩꯒ ꯀꯥꯃꯤꯟꯅꯅꯤꯉꯥꯏ ꯂꯥꯛꯀꯅꯤ ꯅꯨꯡꯁꯤꯕ ꯋꯥꯔꯤ ꯑꯥ ꯀꯣꯏꯔꯦ ꯑꯩꯈꯣꯏꯅꯤꯁꯨ ꯅꯨꯡꯁꯤꯅꯕ
ꯑꯣ
ꯅꯪꯒ ꯅꯨꯡꯁꯤꯅꯕꯗꯣ ꯑꯗꯨꯗ ꯀꯦ ꯇꯨ ꯌꯥꯔ ꯈꯔ ꯍꯦꯜꯂꯦ
ꯆꯍꯤ
ꯇꯨ ꯏꯌꯥꯔꯁ ꯍꯦꯟ ꯂꯦꯕ ꯅꯉꯣꯟꯗꯒꯤ ꯃꯦꯆ ꯅꯕꯒ ꯎꯝ
ꯆꯍꯤ ꯇꯔꯦꯠ ꯑꯗꯨꯗꯤ
ꯎꯝ
ꯍꯧꯖꯤꯛ ꯐꯥꯎ ꯇꯧꯔꯤꯕ ꯅꯠꯇ꯭ꯔꯣ ꯑꯗꯨꯗꯤ
ꯎꯝ ꯃꯔꯛ ꯃꯔꯥꯛꯁꯨ ꯑꯗꯨꯝ ꯈꯠꯅꯩꯌꯦꯀꯣ ꯑꯩꯈꯣꯏꯅꯤ ꯑꯗꯨꯝ
ꯎꯝ ꯃꯍꯧꯁꯥꯅꯦꯗ ꯑꯗꯨꯗꯤ
ꯍꯣꯏ ꯃꯤꯁ ꯑꯟꯗ꯭ꯔꯁꯇꯦꯟꯗꯒꯤ ꯑꯗꯨꯝ ꯈꯠꯅꯕ ꯖꯪ ꯇꯧꯋꯦ ꯃꯥꯗꯨ ꯀꯣ
ꯍꯝ
ꯎꯝ ꯑꯗꯨ ꯊꯥꯛꯑꯦ ꯃꯔꯛ ꯃꯔꯛꯇ ꯑꯩꯅ ꯄꯥꯝꯗꯕꯀꯣ ꯑꯗꯨꯗꯩꯗ ꯑꯗꯨꯝ ꯐꯖꯅ ꯊꯥꯛꯛꯑꯔꯒ ꯑꯗꯨꯝ꯫ ꯑꯗꯨꯝ ꯍꯥꯏꯔꯒꯅꯦꯕꯀ꯫
ꯑꯣ꯫ ꯑꯩꯅ ꯍꯥꯏꯕꯗ ꯆꯨꯝꯃꯦꯀꯣ ꯉꯁꯥꯏ
ꯎꯝ ꯃꯥꯔꯂ ꯃꯣꯏ ꯐ꯭ꯔꯦꯟꯗꯣ ꯄꯨꯟꯈ꯭ꯔꯗꯤ ꯌꯥꯗꯕꯀꯣ ꯃꯥ ꯐ꯭ꯔꯦꯟꯗꯣ ꯄꯨꯟꯈ꯭ꯔꯗꯤ ꯊꯛꯛꯇꯦꯕ
ꯑꯣ ꯑꯩꯗꯤ ꯅꯪꯒꯤ ꯋꯥꯔꯤ ꯅꯪꯒꯤ ꯋꯥꯔꯤꯗꯨꯒ ꯄꯨꯔꯥ ꯇꯣꯡꯉꯥꯜꯂꯦꯗ
ꯑꯩꯒꯤꯗꯨꯗꯤ ꯍꯦꯛ ꯅꯨꯄꯤ ꯀꯥꯏꯅꯈ꯭ꯔꯕ ꯃꯇꯨꯡꯗ ꯌꯨ ꯊꯛꯄ ꯇꯣꯛꯈ꯭ꯔꯦ
ꯑꯣ ꯍꯥꯥ ꯀꯩ ꯍꯥꯏꯕ
ꯍꯦꯛ ꯅꯨꯄꯤ ꯀꯣꯏꯅꯕ ꯇꯣꯛꯄꯗꯒꯤ ꯌꯨ ꯊꯛꯄ ꯇꯣꯛꯈ꯭ꯔꯦ
ꯅꯣꯏ ꯃꯆꯦꯟ ꯇꯧꯕ ꯅꯨꯄꯤ ꯇꯣꯛꯅꯈꯤꯕꯗꯒꯦ
ꯎꯝ ꯍꯣꯏ
ꯐꯔꯦ ꯑꯗꯨꯗꯤ ꯅꯪ ꯅꯨꯄꯤ ꯀꯣꯏ ꯀꯣꯏꯔꯒ ꯌꯨ ꯊꯛꯂꯛꯄ ꯑꯗꯨꯗꯤ
ꯍꯣꯏ꯫
ꯀꯩꯒꯤꯅꯣ ꯍꯥꯏꯕ ꯑꯗꯣ꯫
ꯈꯪꯗꯦꯗꯥ ꯀꯔꯤꯒꯤꯔꯥ꯫
ꯎꯝ ꯏꯦꯁ ꯑꯣꯏꯗ꯭ꯔꯦ ꯎꯝ꯫
ꯍꯦꯛ ꯀꯣꯏꯅꯕ ꯂꯣꯏꯔꯒ ꯑꯗꯨꯝ ꯍ ꯍꯦꯛ ꯇꯣꯛꯅꯔꯒ ꯑꯗꯨꯝ ꯌꯨꯊꯛꯄ ꯇꯣꯛꯈ꯭ꯔꯦ
ꯎꯝ
ꯎ
ꯅꯤꯡꯁꯤꯡꯗꯕ꯭ꯔꯣ ꯑꯗꯨꯗꯨꯔꯣ ꯅꯪ
ꯅꯤꯡꯁꯤꯡꯉꯦꯗ ꯑꯗꯨꯝ ꯈꯔ ꯈꯔꯗꯤ ꯌꯥꯝꯅꯗꯤ ꯑꯣꯏꯗ꯭ꯔꯦꯗ
ꯎꯝ
ꯊꯥ ꯃꯉꯥ ꯁꯨꯔꯦ ꯇꯧꯅꯈꯤꯕ
ꯎꯝ ꯍꯥꯏꯗꯤ ꯑꯗꯨꯝ ꯀꯞꯄꯦ ꯀꯣꯠꯇꯋꯥ ꯐꯗ꯭ꯔ ꯍꯥꯏꯗꯤ ꯎꯝ ꯎꯝ ꯈꯨꯟꯗ ꯂꯩꯔꯗꯤ ꯑꯩꯁꯨ ꯆꯤꯡ ꯎ ꯆꯤꯡꯗ ꯂꯩꯕꯅꯦꯕꯀꯣ
ꯑꯣ
ꯍꯨꯟꯗ ꯃꯒꯨꯝꯕ ꯂꯇꯔꯁꯦ ꯕꯦꯇ꯭ꯔꯤꯁꯨ ꯂꯩ ꯌꯨꯝꯗ ꯂꯩꯔꯁꯨ ꯎꯝ ꯆꯪꯗꯕ ꯃꯇꯝꯁꯨ ꯂꯩꯅꯀꯣ ꯋꯦꯗꯔꯗꯣ ꯐꯠꯇ꯭ꯔꯗꯤꯦ
ꯍꯣꯏ ꯍꯣꯏ
ꯎꯝ ꯀꯣ ꯇꯧꯕ ꯐꯪꯗꯔꯗꯤꯦ ꯎꯝ ꯌꯥꯕ ꯉꯝꯗꯦ
ꯎꯝ ꯅꯣꯏꯅꯦ ꯏꯆꯦ ꯄꯨꯔꯥ ꯁꯤꯦꯔꯤꯌꯁꯅꯦꯅꯦ ꯑꯗꯨꯗꯤ
ꯎꯝ ꯌꯥꯝꯁꯤ
ꯎꯝ ꯅꯣꯏ ꯅꯣꯏ ꯑꯅꯤꯒꯤ ꯑꯣꯏꯅ ꯑꯩ ꯒꯥꯔꯤ ꯊꯧꯔꯥꯡ ꯇꯧꯕꯤꯔꯒꯦꯗ
ꯎꯝ ꯑꯩꯅ ꯍꯥꯟꯅ ꯅꯨꯡꯁꯤꯅꯕꯁꯨ ꯑꯗꯨ ꯑꯣꯏꯔꯒ
ꯑꯣ
ꯐꯁ ꯂꯥꯛꯁꯨ ꯑꯣꯏꯦ ꯂꯥꯁ ꯂꯥꯛꯁꯨ ꯑꯣꯏꯋꯦꯅꯦ
ꯎꯝ꯫
ꯎꯝ꯫
ꯆꯍꯤ ꯀꯌꯥ ꯁꯨꯔꯦ ꯅꯪꯗꯤ꯫
ꯑꯩ ꯁꯤꯗ ꯁ ꯍꯥꯥꯏ ꯐꯦ ꯇ ꯍꯦꯂ꯫
ꯑꯣ
ꯑꯩꯒꯤ ꯕꯥꯔꯗꯦꯗꯣ ꯖꯨꯂꯥꯏ ꯋꯥꯟꯗ ꯇꯧꯋꯦ
ꯑꯣ
ꯑꯗꯨꯗꯗ ꯌꯥ ꯈꯔꯕ
ꯑꯗꯨꯗꯤ ꯑꯩꯉꯣꯟꯗ ꯇꯝꯃꯣ ꯀꯧꯔꯣ ꯎ
ꯌꯥꯔꯦꯒ
ꯁꯦꯡꯃꯦ ꯇꯝꯃꯣ ꯀꯧꯔꯣ ꯑꯩꯉꯣꯟꯗ
ꯎꯝ ꯅꯪ ꯅꯪꯕꯨ ꯀꯣ ꯇ ꯎ ꯇꯔ ꯆ ꯆꯕꯗꯦ ꯆꯠ ꯂꯥꯡꯕ ꯍꯧꯕ ꯑꯩ ꯆꯥꯛꯊꯤꯕ ꯑꯃꯨꯛ ꯈꯣꯏꯁꯨ ꯇꯥꯕ꯭ꯔꯣꯅ
ꯇꯥꯏꯗ꯫
ꯑ ꯑ ꯑꯣꯏ꯫ ꯌꯥꯣꯏꯁꯦ ꯐꯔꯦꯟ ꯃꯨꯛ ꯁꯥꯅꯤꯡꯒꯦ ꯃꯣꯏ ꯁꯥꯡꯉꯅꯤ
ꯔ ꯆꯪꯉ
ꯑꯗꯤ ꯀꯣ ꯀꯩꯅꯣ ꯈꯪꯗꯦ ꯆꯥꯛꯁꯦ ꯅꯨꯡꯊꯤꯟ꯫ ꯎ ꯑꯗꯨꯝ ꯇꯣꯏ ꯇꯣꯏꯅ ꯆꯥꯏ ꯍꯥꯏꯕ ꯇꯥꯔꯦꯗꯤ
ꯈꯕꯔꯦ ꯎꯝ ꯅꯨꯡꯇꯤꯒꯤ ꯑꯗꯨꯝ ꯇꯣꯏꯅ ꯆꯥꯔꯗꯤꯥꯎꯗ ꯆꯦꯛꯈꯥꯎꯗꯣ ꯐ
ꯈꯔ ꯐꯔꯦꯅꯦ ꯍꯣꯏ ꯎꯝ ꯁꯇ꯭ꯔꯤꯛ ꯂꯩꯕꯒꯤꯦꯀꯣ ꯆꯈꯥꯝꯕꯁꯨ ꯌꯥꯗꯦ
ꯎꯝ
ꯆꯨꯞꯄꯤ ꯑꯦ ꯆꯥꯔꯁꯨꯀꯣ ꯆꯥꯎꯔꯛꯀꯦ
ꯃꯤ ꯄꯤꯛꯄꯒꯤ ꯗꯔꯥ ꯑꯣꯏꯕꯒꯤ ꯑꯣꯏꯔꯝꯃꯅꯤ
ꯎꯝ ꯀꯩꯅꯣ ꯁꯥꯏꯖ ꯋꯥꯟꯒ ꯇꯨ ꯈꯛꯇꯅ ꯑꯣꯏꯔꯝꯅ ꯎ ꯎꯝ
ꯎꯝ
ꯁꯥꯟꯅꯔꯛꯇꯦ ꯑꯩꯈꯣꯏ ꯀ ꯑꯣꯖꯥꯁꯤꯡꯅ ꯑꯩꯈꯣꯏ ꯁꯔꯁꯤꯅ ꯀꯣ ꯑꯣꯖꯥꯁꯤꯅ ꯑꯗꯨꯝ ꯍꯥꯏꯌꯦ ꯑꯦꯛꯁꯔꯁ ꯇꯧꯣ ꯑꯦꯛꯁꯔꯁ ꯇꯥꯣ ꯍꯥꯏ ꯑꯦꯛꯁꯔ ꯥꯏꯅ ꯍꯥꯏꯕ ꯍꯧꯒꯠꯂꯒ ꯄꯣꯠꯁ ꯇꯧꯔꯦ ꯕ꯭ꯔꯦꯛꯐꯥꯁ ꯆꯥꯏꯔꯦ ꯑꯗꯨꯒ ꯌꯨꯅꯤꯐꯣꯔꯝ ꯁꯦꯠꯈ꯭ꯔꯅꯤ ꯑꯗꯨ ꯑꯦꯁ ꯆꯁꯥꯎꯕꯒ ꯁ ꯊꯅꯖꯗꯦ ꯊꯦꯡꯉ ꯇꯨꯝꯃꯦꯃꯦ ꯊꯦꯡꯉ ꯍꯒꯜꯦ ꯑꯦ ꯑꯩꯁꯦ ꯀꯣꯠꯁꯀꯨꯜꯒ ꯇꯥꯕ꯭ꯔꯥ ꯇꯥꯕ꯭ꯔꯣ
ꯇꯥꯏ ꯇꯥꯏ
ꯑꯩꯗ ꯁ꯭ꯀꯨꯜꯗꯀꯣ ꯐꯖ ꯐꯖꯅ ꯇꯨꯝꯃꯤꯉꯩ ꯃꯔꯛ ꯃꯔꯛꯇ
ꯅꯨꯡꯉꯥꯏꯕꯅꯦꯍꯦ ꯇꯨꯝꯕꯗꯣ
ꯎꯝ ꯆꯩꯁꯨ ꯑꯗꯨꯝ ꯆꯥꯏꯌꯦ ꯑꯩ
ꯁ꯭ꯀꯨꯜꯗ ꯇꯨꯝ ꯂꯩꯔꯦ ꯇꯨꯝꯗꯅ ꯑꯗꯨꯝ ꯍꯥꯏꯔ ꯄꯅꯤꯁꯃꯦꯟꯠ ꯇꯧꯋꯁꯤꯗꯤ ꯑ ꯁꯤꯔꯦ
ꯎꯝ ꯀꯣꯂꯦꯖ ꯂꯣꯏꯔꯕꯅ
ꯂꯣꯏꯗ꯭ꯔꯤꯌꯦ ꯇꯝꯅꯤꯡꯗ꯭ꯔꯕꯒꯤ ꯑꯗꯨꯝ ꯇꯣꯛꯈ꯭ꯔꯕ ꯇꯝꯃꯣꯢ ꯗꯤ ꯍꯥꯏ ꯑꯗꯣ ꯀꯣꯂꯦꯖ ꯀꯣꯟꯗꯦꯜ ꯊꯝꯃꯒ ꯑꯃꯨꯛ ꯀꯥꯟꯅꯤꯡꯗꯕ ꯗꯝ ꯀꯥꯗꯗꯤ
ꯀꯥꯃꯅꯗꯤ ꯐꯕꯅꯤꯅ
ꯎꯝ ꯒ꯭ꯌꯥꯟ ꯇꯥꯗꯦ ꯎꯝ
ꯀꯣꯂꯦꯖꯇꯤ ꯂꯣꯏꯁꯤꯟꯕꯅ